ꯍꯜꯂꯣ
ꯇꯥꯔꯕꯣ ꯇꯥꯕꯔꯣ
ꯇꯥꯕꯔꯣ
ꯑꯣ ꯇꯥꯏ ꯇꯥꯏ ꯇꯥꯔꯦ ꯀꯗꯧꯔꯤꯅꯣ ꯀꯩꯗꯧꯔꯤꯅꯣ ꯅꯪꯒꯤ ꯈꯣꯟꯖꯦꯜ ꯇꯥꯗꯦꯅꯦ
ꯇꯥꯕꯔꯣ
ꯑꯣ ꯇꯔꯦ ꯍꯣꯏ ꯇꯥꯏ
ꯑꯣ ꯇꯨꯝꯗꯔꯤꯕꯣ
ꯇꯨꯝꯗ꯭ꯔꯤꯌꯦꯗ ꯍꯧꯖꯤꯛꯀꯤ ꯉꯥꯜꯂꯤꯍꯦ ꯇꯨꯝꯃꯕꯣ ꯅꯣꯏꯕꯣ ꯇꯥꯏ ꯇꯥꯏꯌꯦ
ꯅꯪꯒꯤ ꯈꯣꯟꯗꯣ ꯌꯥꯝ ꯄꯤꯛꯅ ꯇꯥꯏꯌꯦ
ꯅꯣꯡ ꯆꯨꯕꯤꯒ ꯆꯠꯂꯣ
ꯍꯥꯥ
ꯅꯣꯡ ꯆꯨꯕꯒꯤ ꯖꯠꯂꯥ ꯅꯣꯡ ꯆꯨꯕꯒꯤꯔꯥ
ꯇꯥꯗ꯭ꯔꯦꯗ ꯅꯪꯅ ꯉꯥꯡꯕ
ꯇꯥꯗ꯭ꯔꯤꯕꯣ
ꯌꯥꯝ ꯄꯤꯛꯅ ꯇꯥꯏꯌꯦ
ꯅꯦꯠꯋꯥꯛ ꯅꯨꯡꯉꯥꯏꯗꯕꯒꯤ ꯑꯣꯏꯕꯖ ꯀꯟꯅ ꯉꯪꯉꯤꯅꯤꯅꯦ ꯑꯩ ꯂꯧꯔꯤꯕꯅꯤꯅꯦ ꯑꯍꯤꯡ ꯅꯣꯡꯉꯥꯏꯁꯤꯗ ꯂꯧ ꯂꯧ ꯂꯧꯁꯤꯔꯣ ꯑꯗꯨꯗꯤ
ꯌꯥꯝ ꯄꯤꯛꯅ ꯇꯥꯕ ꯑꯗꯨꯒꯤꯅꯤꯗ
ꯅꯦꯠꯋꯥꯛ ꯅꯨꯡꯉꯥꯏꯇꯕꯒꯤ ꯑꯣꯏꯔꯝꯃꯅꯤ ꯇꯨꯝꯃꯕꯣ ꯅꯣꯏꯗꯤ
ꯀꯩꯗꯧꯔꯤꯅꯣ
ꯁꯨꯝ ꯌ‌ꯦꯡ ꯒꯦꯝ ꯁꯥꯟꯅꯔꯒ ꯑꯗꯨꯝ ꯐꯝꯃꯤꯕꯅꯤ
ꯑꯣ ꯀꯩ ꯍꯤꯟꯖꯥꯡ ꯆꯥꯔꯒꯦ ꯉꯁꯤꯗꯤ
ꯉꯁꯤꯗꯤ ꯑꯩꯈꯣꯏꯁꯦ ꯑꯂꯨꯒ ꯍꯪꯒꯥꯝꯒꯥ ꯆꯥꯏ ꯅꯣꯏꯗꯤ
ꯍꯥꯎꯔꯝꯒꯅꯤ ꯅꯣꯏꯒꯤ ꯍꯤꯟꯖꯥꯡꯗ‌ꯣ ꯑꯩꯈꯣꯏꯗꯤ ꯗꯥꯜꯅꯦ
ꯑꯁ
ꯍꯥꯥ
ꯀꯔꯤ
ꯗꯥꯜ ꯆꯥꯏꯌ‌ꯦ
ꯗꯥꯜꯗꯤ ꯍꯥꯎꯗꯦꯗ ꯅꯣꯏ ꯍꯤꯟꯖꯥꯡꯗꯣ ꯍꯥꯎꯗꯧ ꯃꯥꯜꯂꯦ
ꯍꯣꯏ ꯗꯥꯜ ꯆꯥꯔꯒ ꯅꯣꯏ ꯊꯣꯛꯔꯕꯅꯤ
ꯅꯣꯏꯔꯗꯤ
ꯄꯨꯡ ꯀꯌꯥꯗ ꯇꯨꯝꯗꯣꯏꯅꯣ
ꯇꯥꯕ꯭ꯔꯣ ꯇꯥꯕ꯭ꯔꯣ